ꯍꯜꯂꯣ
ꯑꯣ ꯇꯥꯔꯕꯣ
ꯑꯧ ꯇꯥꯏꯌꯦ ꯍꯣꯏ
ꯑꯣ ꯏꯁ ꯀꯂꯦꯟꯖꯤ ꯕꯨ ꯁꯨꯝ ꯅꯣꯡꯕꯨꯗꯤ ꯃꯪꯉꯦ ꯀꯣꯏ ꯆꯠꯄꯁꯦ ꯅꯣꯡ ꯃꯪꯕꯅꯕꯗꯤ ꯍꯦꯟꯅ ꯅꯨꯡꯉꯥꯏꯕꯅꯤ ꯆꯠꯄꯁꯦ
ꯎꯝ ꯆꯝꯃꯦ ꯑꯗꯨꯕꯨꯗꯤ
ꯍꯥꯥ
ꯆꯨꯝꯃꯦ ꯑꯗꯣ ꯁꯣꯝꯗꯤ ꯀꯣꯏꯊꯣꯛꯅꯤꯡꯉꯥꯏꯒꯤ ꯄ꯭ꯂꯥꯟ ꯂꯩꯕ꯭ꯔꯣ
ꯑꯩꯖꯦ ꯎꯈ꯭ꯔꯨꯜꯗ ꯌꯥꯝ ꯆꯠꯅꯤꯡꯉꯦ ꯑꯗꯒꯤ ꯀꯩꯅꯣꯒ ꯑꯥ ꯀꯩꯅꯣꯔꯣꯝꯅꯦ ꯐꯩꯗꯤꯡꯒꯥꯗꯣ ꯈꯪꯕ꯭ꯔꯥ ꯑꯥꯁꯣꯝ ꯀꯣꯏꯔꯦꯡꯒꯩꯔꯣꯝꯒꯤꯗꯣ
ꯈꯪꯉꯦ ꯈꯪꯉꯦ
ꯐꯩꯗꯤꯡꯒꯥꯏ ꯃꯣꯏ ꯑꯣꯟ ꯆꯤꯡ ꯒꯥꯔꯗꯦꯟꯗꯨꯖꯨ ꯑꯗꯨꯝ ꯂꯝꯕꯤ ꯑꯗꯣꯝꯒꯤ ꯂꯝꯕꯤꯗ ꯆꯠ ꯌꯥꯝ ꯅꯨꯡꯉꯥꯏꯕꯅꯦꯕ ꯀꯣꯏꯔꯦꯡꯒꯩꯔꯣꯝꯒꯤꯗꯣ ꯏꯄꯛꯀ ꯏꯪꯉ ꯇꯧꯕꯅꯦꯕ
ꯍꯣꯏ
ꯑꯗꯒꯤ ꯀꯩꯅꯣꯁꯨ ꯆꯠꯅꯤꯡꯉꯤ ꯄꯥꯠ ꯂꯣꯛꯇꯥꯛ ꯃꯌꯥꯏꯗꯁꯨ ꯂꯦꯛꯅꯤꯡꯉꯤ
ꯂꯣꯛꯇꯥꯛ ꯃꯌꯥꯏ ꯍꯥꯏꯔꯒ ꯃꯤꯅ ꯍꯥꯏꯕꯗꯣ ꯇꯨꯝ ꯍꯥꯏ ꯑꯗꯨꯝ ꯒꯦꯁ ꯍꯥꯎꯁꯀꯤꯗꯣ ꯑꯣꯏꯗꯣꯏꯅꯦꯕꯀꯣ ꯕ꯭ꯔꯗꯔꯅ ꯍꯥꯏꯁꯦ
ꯑꯥ ꯑꯥ
ꯅꯠꯇ꯭ꯔꯥ ꯑꯗꯣ ꯅꯨꯡꯗꯥꯡ ꯅꯨꯡꯗꯥꯡ ꯇꯨꯝꯕꯅ ꯅꯥꯀꯟ ꯑꯃꯗ ꯇꯨꯝꯅꯤ ꯍꯧꯒꯠꯂꯛꯄꯗ ꯅꯥꯀꯟ ꯑꯃꯒꯗ ꯑꯃꯔꯣꯝꯗ ꯍꯧꯒꯠꯂꯦ ꯍꯥꯏ ꯆꯨꯝꯕ꯭ꯔꯥ ꯆꯨꯝꯗꯕ꯭ꯔꯗꯤ ꯈꯪꯗꯦ
ꯑꯦ ꯆꯨꯝꯗꯦꯍꯦ ꯑꯗꯨꯗꯤ ꯀꯩꯅꯣ ꯑꯣꯏꯕꯅꯦ ꯃꯣꯏꯗꯣ ꯑꯥ ꯃꯈꯥꯗ ꯐꯥꯔ ꯂꯩꯕꯅꯦꯕꯀꯣ ꯑꯣ ꯇꯥꯔꯕꯣ ꯃꯈꯥꯗꯩ ꯀꯩꯅꯣꯝꯅ ꯐꯥꯔ ꯂꯩꯕꯅꯦꯕ
ꯎꯝ
ꯑꯗꯨꯅ ꯍꯥꯏꯗꯤ ꯅꯣꯡꯂꯩ ꯅꯨꯡꯁꯤꯠ ꯇꯧꯔꯛꯄꯒꯨꯝꯕ ꯏꯁꯤꯡ ꯋꯦꯞ ꯂꯥꯛꯄꯒꯨꯝꯕꯗ ꯍꯥꯏꯗꯤ ꯈꯪꯅꯕ ꯁꯨꯝ ꯇꯥꯎꯕꯗꯤ ꯆꯠꯈꯤꯅꯤ ꯍꯥꯏꯕꯩ ꯋꯥꯅꯦꯕ ꯑꯗꯣ ꯇꯥꯎꯗꯤ ꯇꯥꯎꯗꯕꯅꯦ
ꯑꯗꯣ ꯕ꯭ꯔꯗꯔꯁꯦ ꯆꯠꯄꯤꯔꯕꯣ ꯑꯗꯨ ꯔꯣꯝꯗꯨꯗ
ꯑꯩ ꯑꯃꯨꯛꯈꯛꯇꯤ ꯆꯠꯂꯨꯔꯦ ꯍꯥꯏ ꯏꯃꯥꯟꯅꯕꯍꯣꯏꯒ ꯂꯦꯛꯎꯔꯦꯕ ꯑꯗꯣ ꯑꯗꯨꯝ ꯅꯨꯡꯉꯥꯏ ꯀꯥꯂꯦꯟ ꯑꯣꯏꯕꯅꯤꯅ ꯑꯗꯣ ꯅꯤꯡꯊꯝꯊꯥꯗꯗꯤ ꯌꯥꯝ ꯅꯨꯡꯉꯥꯏꯇꯕꯅꯦ ꯀꯥꯂꯦꯟꯅꯤꯅ ꯁꯨꯝ ꯁꯥꯕꯒꯤ ꯄꯥꯠꯀꯤ ꯏꯁꯤꯡ ꯅꯨꯡꯁꯤꯠ ꯑꯏꯪꯕ ꯁꯤꯠꯂꯤꯕꯅꯦꯕ ꯑꯗꯨꯝ ꯑꯗꯨꯗ ꯄꯥꯠ ꯃꯌꯥꯏ ꯑꯣꯏꯕꯅꯤꯅ ꯑꯗ ꯅꯨꯡꯁꯤꯠ ꯅꯨꯡꯁꯥꯁꯨ ꯅꯨꯡꯉꯥꯏꯔꯦ ꯑꯗꯩ ꯎꯆꯦꯛꯀꯁꯦ ꯐꯖ ꯐꯖꯕ ꯑꯗꯨꯝ ꯄꯥꯏꯔꯛꯄ ꯌꯥꯎꯕꯅꯦꯕ ꯍꯥꯏꯗꯤ ꯐꯨꯝ ꯃꯔꯛꯇ ꯄꯥꯏꯁꯤꯟꯈꯤꯕ ꯈꯣꯠꯆꯤꯟꯈꯤꯕ
ꯎꯝ
ꯑꯗꯨꯒ ꯑꯗꯨꯝ ꯍꯥꯏꯗꯤ ꯑꯩꯗꯤ ꯏꯔꯣꯏ ꯍꯩꯇꯦꯕꯀꯣ
ꯑꯁ
ꯑꯗꯨꯒ ꯀꯩꯅꯣ ꯇꯧꯋꯦ ꯂꯥꯏꯐ ꯖꯤꯀꯦꯠꯇꯤ ꯂꯤꯠꯂꯥ ꯏꯔꯣꯏꯌꯦ ꯅꯨꯉꯥꯏꯌꯦ ꯂꯥꯏꯞꯐ ꯖꯤꯀꯦꯗ ꯂꯤꯂꯥ ꯏꯔꯣꯏ ꯀꯥꯟꯁꯤꯗ ꯏꯁꯥꯗꯤ ꯇꯥꯎꯔ ꯂꯩꯖꯤꯅ ꯑꯩ ꯏꯔꯣꯏ ꯍꯩꯇꯅ ꯏꯃꯥꯟꯅꯕꯈꯩꯗꯤ ꯏꯔꯣꯏ ꯍꯩꯌꯦꯕꯀꯣ
ꯎꯝ
ꯑꯗꯨꯗ ꯈꯣꯡꯗꯣ ꯑꯣꯠꯀꯥꯟꯗ ꯃꯈꯥꯗ ꯊꯦꯡꯀꯥꯟꯗ ꯏꯍꯥꯡ ꯍꯥꯡꯅ ꯂꯩꯕ
ꯑꯁ
ꯂꯥꯏꯐ ꯖꯤꯀꯦꯠꯇꯣ ꯂꯤꯠꯄ ꯑꯩ ꯇꯥꯎꯕ ꯅꯠꯇ꯭ꯔꯗꯤ ꯕꯨꯛꯇ ꯂꯨꯞꯈ꯭ꯔꯅꯤ ꯑꯩ
ꯅꯍꯥꯟ ꯑꯃ ꯑꯩꯈꯣꯏ ꯐꯦꯕꯋꯥꯔꯤ ꯐꯦꯕꯋꯥ ꯀꯩ ꯊꯥꯗ ꯑꯣꯏꯗꯣꯏꯅꯣ ꯈꯪꯗꯦ ꯑꯩꯈꯣꯏ ꯀꯣꯂꯦꯖ ꯀꯤ ꯑꯃ ꯆꯠꯂꯦꯕꯀꯣ ꯍꯥꯏꯕꯗꯤ ꯀꯝꯃ꯭ꯌꯨꯅꯤꯇꯤ ꯀꯣꯟꯇꯦꯛ ꯍꯥꯏꯔꯒꯅ ꯑꯩꯈꯣꯏ ꯑꯩꯈꯣꯏ ꯑꯗꯨ ꯊꯥꯡꯒꯔꯣꯝꯗꯨꯗ ꯑꯩꯈꯣꯏ ꯑꯣꯖꯥꯒꯤ ꯎꯝ ꯅꯨꯄꯤꯒꯤ ꯃꯌꯨꯝ ꯂꯩꯕ ꯍꯥꯏꯇꯥꯔꯦ ꯑꯗꯨꯗ ꯑꯗꯨꯝ ꯀꯣꯟꯇꯦꯛ ꯑꯗꯨꯗ ꯈꯪꯅꯕ ꯃꯌꯥꯝ ꯂꯩꯔꯕꯅꯤ ꯑꯗꯨꯗ ꯆꯠꯂꯁꯦ ꯍꯥꯏꯅ ꯆꯠꯂꯦ ꯑꯗꯨꯒ ꯑꯩꯈꯣꯏꯅ ꯆꯠꯄ ꯂꯣꯛꯇꯥꯛꯔꯣꯝꯁꯦ ꯊꯥꯡꯒꯥꯒꯤꯔꯣꯝꯗ ꯑꯣꯏꯗꯣꯏꯕ ꯊꯥꯡꯒ ꯀꯔꯥꯡ ꯍꯥꯏꯕ꯭ꯔꯥ ꯑꯃ ꯍꯣꯝꯁꯇꯦ ꯂꯩꯕ ꯖꯒꯥꯔꯣꯝꯗ ꯑꯣꯏꯗꯣꯏꯕ ꯍꯣꯝꯁꯇꯦꯔꯣꯝꯗꯣ ꯁꯦꯡꯅ ꯍꯥꯏꯔꯗꯤ ꯌꯥꯝ ꯐꯖꯕꯗꯤ ꯑꯣꯏꯗꯦꯅꯀꯣ ꯕ꯭ꯔꯥꯗꯔ ꯍꯥꯏꯕꯗꯤ ꯑꯃꯔꯣꯝꯗꯨꯅ ꯐꯖꯕ ꯍꯦꯜꯂꯦ ꯍꯥꯏꯌꯦꯕ ꯅꯥꯀꯟ ꯑꯃꯔꯣꯝꯗꯨꯅ
ꯅꯥꯀꯜ ꯑꯃꯔꯣꯝ ꯍꯥꯏꯁꯦ ꯀꯩꯅꯧꯔꯣꯝ ꯂꯩꯕꯗꯣ ꯎꯝ ꯂꯣꯛꯇꯥꯛ ꯀ꯭ꯋꯥꯃꯦꯔꯤꯟ ꯑꯗꯒꯤ ꯑꯥ ꯀꯩꯅꯣꯝ ꯍꯥꯏꯕꯅꯤ ꯑꯗꯣ ꯑꯗꯣꯝ ꯁꯥꯏꯠꯇꯣ ꯐꯖꯕꯅꯦꯕ ꯅꯣꯏ ꯆꯠꯂꯤꯗꯨꯅ ꯑꯁꯣꯝ ꯑꯁꯣꯝ ꯁꯥꯏꯠ ꯑꯃꯅꯦꯕꯀꯣ ꯑꯩꯅ ꯍꯥꯏꯖꯦ ꯑꯩꯅ ꯁꯥꯏꯠ ꯑꯃꯗꯅꯦꯕ ꯍꯥꯏꯗꯤ ꯅꯣꯏ ꯆꯠꯂꯤꯗꯣ ꯅꯣꯡꯆꯨꯞ ꯂꯣꯝꯗꯅꯦꯕ ꯑꯩꯅ ꯍꯥꯏꯁꯤꯅ ꯅꯣꯡꯄꯣꯛꯂꯣꯝ ꯅꯨꯃꯤꯠ ꯊꯣꯛꯐꯝ ꯂꯣꯝ ꯑꯗꯨꯝ ꯑꯥ ꯃꯃꯥ ꯀꯩꯕꯨꯜ ꯂꯝꯖꯥꯎ ꯂꯣꯝꯗ ꯍꯥꯏꯇꯥꯥꯔꯦ ꯑꯩꯅ ꯍꯥꯏꯁꯤꯔꯥ
ꯑꯣ ꯑꯗꯣ ꯆꯠꯄꯗ ꯑꯩꯈꯣꯏꯁꯦ ꯑꯃ ꯖꯥꯍꯥ ꯑꯃ ꯍꯤꯗꯣ ꯑꯃ ꯑꯦꯂꯦꯛꯇ꯭ꯔꯤꯛꯀꯤꯗꯣ ꯑꯗꯨꯗ ꯐꯝꯃꯒ ꯂꯣꯛꯇꯥꯛꯀꯤ ꯃꯌꯥꯏꯗ ꯂꯝ ꯃꯆꯥ ꯑꯃ ꯂꯩꯌꯦ ꯕ꯭ꯔꯗꯔ ꯈꯪꯕ꯭ꯔꯥ ꯑꯗꯨꯗ ꯂꯥꯏꯐꯝ ꯂꯩ ꯍꯥꯏ ꯑꯩꯈꯣꯏꯅ ꯀꯥꯔꯨꯔꯦꯕꯀꯣ ꯂꯩꯐꯝꯁꯨ ꯂꯩꯌꯦ ꯑꯗꯨꯒ ꯑꯗꯨꯗ ꯑꯗꯨꯝ ꯃꯤ ꯃꯌꯥꯝꯅꯁꯨ ꯂꯧꯅꯕꯁꯦ ꯑꯗꯨꯋꯥꯏꯒꯤ ꯂꯩꯕꯥꯛꯁꯦ ꯌꯥꯝ ꯃꯨꯔꯒ ꯌꯥꯝ ꯐꯩ ꯍꯥꯏꯌꯦꯕ ꯑꯗꯨꯗ ꯑꯩꯈꯣꯏ ꯀꯥ ꯆꯠꯄ ꯃꯇꯝꯗ ꯑꯗꯨꯝ ꯆꯤꯡ ꯃꯆꯥꯅꯦ ꯑꯗꯨ ꯑꯣꯏꯔꯁꯨ ꯆꯠꯄꯁꯤꯗꯅꯦ ꯃꯈꯥꯗ ꯏꯁꯤꯡ ꯂꯩꯕꯩꯔ ꯈꯪꯗꯦ ꯑꯗꯨꯝ ꯅꯣꯞ ꯅꯣꯞ ꯂꯥꯎꯔꯒ ꯌꯨꯍꯥꯔ ꯍꯥꯕꯩ ꯇꯥꯏꯞꯇ ꯈꯔ ꯆꯠꯄ ꯖꯥꯠꯇꯣ ꯆꯠꯂꯁꯨ ꯑꯗꯨꯝ ꯃꯈꯥꯗ ꯏꯁꯤꯡꯗ ꯆꯠꯂꯤꯅꯤꯀꯣ ꯍꯥꯏꯕꯒꯤ ꯋꯥꯈꯜꯗ ꯑꯗꯨꯝ ꯇꯧꯋꯦ ꯍꯥꯏꯕ ꯑꯗ ꯑꯗꯨꯝ ꯀꯃꯥꯏ ꯍꯥꯏꯗꯣꯏꯅꯣ ꯀꯣꯛ ꯉꯥꯎꯒꯟꯕꯁꯤꯡꯗꯤ ꯑꯗꯨꯝ ꯍꯩꯅꯗꯕꯁꯨ ꯌꯥꯎꯋꯦꯕ ꯗꯣꯔꯣꯝꯗꯨꯗ
ꯐꯨꯝ ꯃꯊꯪꯛ ꯅꯨꯉꯥꯏꯅꯤ ꯅꯣꯏ ꯆꯠꯂꯤꯗꯣ
ꯑꯣꯏꯔꯝꯅꯤ ꯑꯗꯣ ꯂꯥꯏꯁꯪꯁꯨ ꯂꯩꯌꯦꯕ ꯂꯥꯏꯁꯪꯁꯨ
ꯇꯣ ꯑꯣꯏꯔꯝꯒꯅꯤ ꯀꯔꯥꯡꯗꯤ ꯆꯠꯂꯕꯣ
ꯀꯔꯥꯡ ꯅꯠꯇ꯭ꯔꯣ ꯑꯩꯅ ꯍꯥꯏꯁꯤꯕ ꯊꯥꯡꯒ ꯀꯔꯥꯡ ꯍꯥꯏꯁꯤꯕ ꯃꯣꯏꯁꯦ ꯑꯃꯈꯛꯇꯪ ꯅꯠꯇ꯭ꯔꯣ
ꯅꯠꯇꯦ ꯅꯠꯇꯦ ꯀꯔꯥꯡꯅ ꯇꯣꯡꯉꯥꯜꯂꯦ ꯊꯥꯡꯒꯅ ꯇꯣꯡꯉꯥꯜꯂꯦ ꯍꯥꯏꯗꯤ ꯊꯥꯡꯒ ꯀꯔꯥꯡ ꯍꯥꯏ ꯋꯥꯅꯤ ꯃꯃꯤꯡꯒꯤꯗ ꯑꯗꯨꯗ ꯊꯥꯡꯒꯅ ꯇꯣꯡꯉꯥꯜꯂꯤ ꯀꯔꯥꯡꯅ ꯇꯣꯡꯉꯥꯜꯂꯤ ꯊꯥꯡꯒꯅ ꯑꯃꯨꯛ ꯍꯤ ꯇꯣꯡꯗ꯭ꯔꯒꯁꯨ ꯆꯠ ꯌꯥꯕꯅꯦꯕꯀꯣ ꯒꯥꯔꯤꯗ ꯑꯗꯨꯝ
ꯑꯣ
ꯑꯗꯨꯝ ꯃꯣꯏꯔꯥꯡꯒ ꯂꯣꯏ ꯁꯝꯅꯕꯅꯦꯕ ꯀꯩꯕꯨꯜ ꯂꯨꯝ ꯃꯣꯏ ꯒꯥꯔꯤꯗꯨꯗ ꯂꯣꯏ ꯆꯠ ꯌꯥꯕꯅꯤ ꯑꯗ ꯀꯔꯥꯡꯒꯤ ꯃꯥꯗꯤ ꯄꯨꯔꯥ ꯑꯥꯏꯂꯦꯟ ꯑꯣꯏꯅ ꯂꯩꯔꯤꯕ ꯍꯧꯖꯤꯛꯁꯨ
ꯑꯣ
ꯍꯤꯗ ꯆꯪꯗꯣꯏꯅꯦꯕ ꯑꯗꯨꯗ ꯀꯅꯥꯒ ꯑꯣꯏꯅ ꯂꯝ ꯑꯣꯏꯅ ꯂꯩꯑꯦꯕꯀꯣ ꯑꯗꯨꯝ ꯃꯤ ꯇꯥꯏ ꯑꯗꯒꯤ ꯍꯣꯁꯄꯤꯇꯥꯜ ꯁ꯭ꯀꯨꯜ ꯀꯩꯀꯥ ꯂꯣꯏ ꯂꯩꯌꯦꯕ
ꯑꯣ
ꯑꯗꯨ ꯅꯪ ꯆꯩꯗꯣ ꯊꯥꯡꯒ ꯑꯣꯏꯔꯝꯃꯅꯤ ꯀꯔꯥꯡꯗꯒꯤꯩ ꯍꯤ ꯇꯣꯡꯉꯒ ꯆꯝꯕꯅꯦ ꯑꯗꯨ ꯃꯣꯏꯗꯤ ꯀꯩꯅꯣꯅꯦ ꯄꯨꯔꯥ ꯆꯤꯡ ꯑꯣꯏꯅ ꯆꯥꯎꯅ ꯂꯩꯕꯅꯦ ꯀꯔꯥ
ꯑꯣ ꯑꯗꯨ ꯑꯃ ꯕ꯭ꯔꯗꯔꯅ ꯍꯥꯏꯕ ꯑꯣꯏꯇꯥꯔꯗꯤ ꯑꯩꯅ ꯁꯤꯅꯦꯃꯥꯗ ꯎꯕꯗꯣ ꯑꯣꯏꯔꯝꯗꯧ ꯃꯥꯜꯂꯦ ꯍꯥꯏꯕꯗꯤ ꯁꯤꯅꯦꯃꯥꯗ ꯃꯅꯤꯄꯨꯔꯤꯒꯤ ꯁꯤꯅꯦꯃꯥꯗꯣ ꯀꯣ ꯑꯗꯨꯗ ꯑꯗꯨꯝ ꯂꯣꯛꯇꯥꯛ ꯂꯣꯝꯗꯅꯦ ꯍꯥꯏꯔꯒ ꯃꯣꯏ ꯁ꯭ꯀꯨꯜ ꯑꯣꯖꯥ ꯑꯣꯖꯥꯈꯩꯗꯣ ꯍꯤꯒꯗ ꯇꯣꯡꯉꯒ ꯀ꯭ꯂꯥꯁ ꯆꯠꯄ ꯈꯣꯠꯄ ꯑꯗꯨꯃꯥꯏꯅ ꯇꯧꯕꯗꯣ ꯑꯗꯨ ꯀꯔꯥꯡ ꯑꯣꯏꯔꯝꯒꯗ꯭ꯔꯥ ꯑꯗꯨ ꯑꯣꯏꯔꯗꯤ
ꯁ꯭ꯀꯨꯜ ꯁ꯭ꯀꯨꯜꯒ ꯂꯩꯕꯗꯣ ꯑꯗꯨ ꯃꯣꯏꯗꯨ ꯈꯪꯗꯦ ꯊꯥ ꯃꯔꯣꯡꯁꯦ ꯑꯃ ꯁ꯭ꯀꯨꯜꯁꯦ ꯐꯨꯝ ꯃꯊꯛꯇ ꯁꯥꯕꯁꯨ ꯂꯩꯕꯅꯦꯕꯀꯣ ꯑꯗꯣꯝꯗ ꯑꯣꯏꯗꯣꯏꯔꯥ ꯐꯨꯝ ꯃꯊꯛꯇ ꯁ꯭ꯀꯨꯜ ꯁꯥꯕꯅꯦ
ꯑꯗꯨꯒ ꯖꯒꯥ ꯑꯃ ꯐꯖꯕꯗꯣ ꯃꯤ ꯃꯌꯥꯝ ꯐꯣꯇꯣ ꯅꯝꯅꯕꯗꯣ ꯅꯥꯀꯟ ꯑꯃ ꯁꯥꯏꯠ ꯑꯃꯔꯣꯝꯒꯤ ꯂꯧ ꯂꯣꯛꯇꯥꯛ ꯁꯥꯏꯠ ꯑꯃꯔꯣꯝꯒꯤ ꯑꯃ ꯆꯔꯀꯦꯁꯀ ꯀꯥꯕꯗꯣ ꯑꯗꯨꯗꯨꯅ ꯀꯩ ꯑꯗꯨꯗꯨꯅ ꯀꯩ
ꯁꯇꯤꯌꯥꯔ ꯀꯦꯁꯀ ꯀꯥꯕ ꯍꯥꯏꯕꯗꯤ
ꯑꯗꯨꯝ ꯆꯔꯀꯦꯁ ꯀꯥꯔꯒ ꯎꯒ ꯌꯥꯝ ꯂꯩꯔꯒ ꯑꯗꯨꯝ ꯂꯣꯛꯇꯥꯛꯀꯤ ꯚ꯭ꯌꯨ ꯌꯦꯡꯕ ꯐꯪꯕꯗꯣ
ꯚ꯭ꯌꯨ ꯍꯥꯏꯁꯦ ꯑꯃ ꯔꯥꯎꯟ ꯔꯥꯎꯟ ꯂꯩꯕ ꯇꯣꯝ ꯁꯥꯏꯠꯇ꯭ꯔꯣ
ꯑ ꯑꯗꯨ ꯑꯗꯣꯝꯗ ꯑꯣꯏꯗꯣꯏꯔꯥ ꯚꯕꯤꯗꯤꯑꯣꯗꯒꯌꯥꯝ ꯅꯝꯅꯕꯗꯣ ꯃꯤ
ꯂꯣꯛꯇꯥꯛꯁꯦ ꯌꯦꯡꯐꯝꯁꯦ ꯃꯈꯜ ꯃꯈꯜ ꯂꯩꯕꯅꯦꯕ ꯑꯗꯨꯒꯤ ꯁꯣꯝ ꯁꯥꯏꯗꯠꯇ ꯌꯦꯡꯉꯅ ꯍꯥꯏꯗꯤ ꯁꯤꯠ ꯅꯥꯟꯅ ꯎꯕ ꯑꯃ ꯑꯗꯒꯤ ꯅꯥꯀꯜ ꯑꯃ ꯑꯃꯗ ꯌꯦꯡꯉꯀꯥꯟꯗ ꯑꯃ ꯃꯊꯛꯇ ꯌꯦꯡꯊꯔꯀꯥꯟꯗ ꯔꯥꯎꯟ ꯔꯥꯎꯟ ꯇꯧꯔꯒ ꯅꯥꯄꯤꯒꯤ ꯂꯩꯕꯗꯣ
ꯎꯝ
ꯑꯗꯨ ꯑꯃ ꯑꯗꯒꯤ ꯀꯩꯕꯨꯜꯂꯣꯝꯗ ꯌꯦꯡꯉꯒ ꯐꯨꯝ ꯃꯣꯏ ꯀꯩ ꯑꯣꯏ ꯂꯩꯕ ꯑꯃ ꯀꯩꯕꯨꯜ ꯂꯝꯖꯥꯎ ꯆꯪꯗ꯭ꯔꯤꯕꯣꯅ
ꯆꯪꯉꯦ ꯀꯩꯕꯨꯜ ꯂꯝꯖꯥꯎꯕꯨꯗꯤ ꯆꯪꯕ ꯍꯥꯏꯁꯦ ꯑꯗꯨꯝ ꯀꯃꯥꯏꯅ ꯍꯥꯏꯗꯣꯏꯅꯣ ꯄꯨꯔꯥ ꯒ꯭ꯌꯥꯟ ꯇꯥꯔꯒ ꯆꯪꯕꯗꯤ ꯅꯠꯇꯦ ꯑꯗꯨꯝ ꯑꯉꯥꯡ ꯑꯣꯏꯔꯤꯀꯥꯟꯗ ꯆꯪꯕꯤꯕꯗꯣ ꯑꯗꯨꯅꯦ ꯍꯧꯖꯤꯛ ꯍꯧꯖꯤꯛꯇꯧ ꯆꯪꯉꯒ ꯒ꯭ꯌꯥꯟ ꯇꯥꯔꯒ ꯐꯖꯅ ꯂꯣꯏ ꯎꯕ ꯈꯪ ꯈꯪꯕ ꯑꯗꯨꯒꯤꯗ ꯅꯠꯇꯦꯕ ꯆꯪꯕꯗ ꯍꯥꯏꯁꯦ
ꯍꯥꯟꯅ ꯄꯤꯛꯏꯉꯩꯗ ꯌꯥꯝ ꯀꯟꯅ ꯒ꯭ꯌꯥꯟ ꯇꯥꯗ꯭ꯔꯤꯉꯩꯗ ꯆꯪꯗꯤ ꯆꯪꯉꯨꯔꯦ ꯍꯥꯏꯕ
ꯎꯝ
ꯀꯩꯅꯣꯒꯤ ꯑꯩꯈꯣꯏꯅ ꯑꯃꯨꯛ ꯆꯪꯀꯥꯟꯗ ꯍꯥꯏ ꯇꯔꯦ ꯑꯩꯈꯣꯏ ꯐꯦꯃꯤꯂꯤ ꯈꯩ ꯑꯗꯨꯗ ꯑꯗꯨꯝ ꯀꯣꯏ ꯆꯠꯂꯨꯕꯅꯦꯕ ꯑꯗꯨꯗ ꯍꯥꯏꯅ ꯁꯉꯥꯏ ꯌꯦꯡꯐꯝꯗꯣ ꯆꯤꯡ ꯃꯊꯛꯇ ꯊꯧꯒꯠꯄꯅꯦꯕꯀꯣ ꯁꯉꯥꯏ ꯂꯩꯕ ꯖꯒꯥꯗꯨꯗꯤ ꯐꯨꯝꯅꯤꯅ ꯂꯣꯏ ꯈꯥꯖꯤꯜꯂꯒ ꯃꯣꯏ ꯐꯣꯔꯦꯁ ꯒꯥꯔꯗꯅ ꯉꯥ ꯊꯝꯕ ꯃꯤ ꯆꯪ ꯌꯥꯗꯦꯕ ꯑꯗꯣꯝꯗꯗꯤ ꯂꯥꯟꯁꯟ ꯌꯥꯗꯦꯕ
ꯎꯝ
ꯑꯗꯨꯒ ꯑꯩꯈꯣꯏꯅ ꯌꯦꯡꯗꯣꯏꯁꯤꯅ ꯃꯥꯒꯤ ꯊꯪꯅꯕ ꯆꯤꯡꯗꯕ ꯊꯧꯄꯠꯀꯥꯟꯗ ꯁꯉꯥꯏꯁꯦ ꯐꯠ ꯆꯦꯟꯈꯤꯕ ꯍꯥꯏ ꯇꯔꯦ
ꯇ꯭ꯔ
ꯑꯩꯈꯣꯏ ꯒꯥꯔꯤ ꯃꯃꯥꯡ ꯄꯠ ꯆꯦꯟꯈꯔꯦ ꯑꯩꯁ ꯁꯉꯥꯏꯅꯦ ꯌꯥ ꯑꯗꯨꯒ ꯊꯧꯒꯠꯂꯒ ꯌꯦꯡꯉꯦ ꯄꯕꯥꯥꯏꯅꯣꯀꯨꯂꯔꯗ ꯑꯗꯨꯒ ꯑꯥꯗ ꯐꯨꯝ ꯃꯔꯛꯇ ꯑꯃꯨꯛ ꯂꯦꯡꯕ ꯃꯨꯏ ꯁꯉꯥꯏ ꯍ ꯂꯩꯕꯅꯤꯅ ꯑꯗꯨꯒ ꯃꯣꯏ ꯅꯪꯅ ꯆꯪꯅꯤꯡꯉꯒꯗꯤ ꯃꯣꯏ ꯍꯤ ꯏꯂꯦꯛꯇ꯭ꯔꯤꯛꯀꯤ ꯍꯤ ꯅꯠꯇꯕ ꯑꯃ ꯈꯨꯠ ꯅꯧꯍꯣꯟꯕ ꯍꯤꯗꯣ
ꯑꯣ ꯑꯣ
ꯎꯒꯤꯗꯣ ꯑꯗꯣ ꯑꯗꯨꯗꯣ ꯑꯗꯨꯗꯣ ꯑꯅꯤꯈꯛꯂ ꯀꯩꯅꯣ ꯂꯩꯕꯅꯦꯕ ꯇꯨꯔꯤꯁ ꯍꯥꯏꯗꯤ ꯃꯄꯥꯟꯂꯣꯝꯗꯒꯤ ꯂꯥꯛꯄ ꯂꯩꯗꯅ ꯃꯣꯏꯅ ꯃꯅꯨꯡꯁꯦ ꯆꯪꯅꯤꯡꯉꯦ ꯑꯝꯇ ꯌꯦꯡꯅꯤꯡꯉꯦ ꯍꯥꯏꯕꯗꯣ
ꯎꯝ
ꯑꯗꯨꯗ ꯑꯗꯨ ꯍꯤꯗꯨꯒꯤ ꯂꯝꯕꯤꯗꯨ ꯈꯤꯇꯪ ꯐꯥꯠꯂ ꯂꯩꯗꯣꯏꯅꯦꯕ ꯑꯇꯩꯗꯤ ꯐꯛ ꯉꯛꯇꯅꯦꯕ ꯑꯗꯨ ꯇ꯭ꯔꯦꯠꯇ ꯆꯪꯉꯅꯤ ꯑꯗꯨꯗ ꯁꯥ ꯃꯈꯜ ꯂꯣꯏ ꯂꯩ ꯍꯥꯏꯗꯤ ꯟꯗꯁꯨ ꯂꯥꯏꯔꯦꯟ ꯑꯆꯧ ꯑꯆꯧ ꯂꯩ ꯂꯝꯕꯣꯛ ꯑꯗꯒꯤ ꯑꯗꯨꯝ ꯂꯣꯏ ꯂꯩ ꯍꯥꯏꯇꯥꯔꯦ ꯑꯗꯨꯗ ꯍꯥꯏꯗꯤ ꯀꯩꯕꯨꯜ ꯂꯝꯖꯥꯎꯒꯤ ꯅꯦꯁꯅꯦꯜ ꯄꯥꯔꯛꯁꯤꯦ ꯂꯩꯔꯤꯁꯦ ꯁꯉꯥꯏ ꯈꯛꯇ ꯂꯩ ꯅꯠꯇꯦꯕ
ꯎꯝ
ꯁꯥ ꯍꯥꯏꯗꯤ ꯂꯝꯒꯤ ꯁꯥ ꯍꯥꯏꯇꯥꯔꯦ
ꯎꯝ
ꯑꯗꯨꯒꯨꯝꯕꯁꯨ ꯃꯌꯥꯝ ꯂꯩꯕꯅꯦꯕ ꯎꯆꯦꯛ ꯑꯗꯒꯤ ꯂꯥꯏꯔ ꯂꯩꯔꯝꯒꯅꯤ ꯑꯗꯨꯝ ꯊꯥꯖꯩꯌꯦꯕ ꯍꯥꯏꯗꯤ ꯃꯣꯏꯗꯨ ꯅꯥꯄꯤꯁꯤꯡꯅ ꯍꯥꯏꯗꯤ ꯃꯤ ꯆꯥꯟꯅꯗꯕ ꯖꯒꯥ ꯑꯗꯨꯝ ꯂꯩꯕꯅꯦꯕ
ꯑꯣ ꯑꯣ
ꯍꯥꯏꯗꯤ ꯆꯪꯕꯁꯨ ꯑꯗꯨꯝ ꯁꯔꯀꯥꯔꯅ ꯊꯤꯡꯉꯤꯅ ꯀꯔꯝ ꯆꯪꯍꯟꯗ꯭ꯔꯦꯗꯅ
ꯎꯝ
ꯑꯗꯨꯒꯤ
ꯑꯗꯣ ꯃꯣꯏꯁꯦ ꯀꯔꯝꯕ ꯖꯒꯥꯗꯅ ꯈ꯭ꯋꯥꯏ ꯈ꯭ꯋꯥꯏꯗꯒꯤꯩ ꯐꯖꯒꯦ ꯍꯟꯗꯛ ꯀꯥꯟ ꯌꯥꯝ ꯇꯣꯏꯗꯅꯠ ꯑꯃ ꯊꯝꯕꯥꯑꯒ ꯍꯦꯛꯜꯒꯤ ꯌꯥꯝ ꯇꯧꯕꯗꯣꯠꯅꯀꯥꯟꯗ
ꯑꯥ
ꯀꯔꯝꯕ ꯁꯥꯏꯗꯠꯇꯒꯤꯅ ꯍꯦꯟꯅ ꯐꯖꯒꯦ ꯂꯣꯛꯇꯥꯛꯁꯦ ꯌꯦꯡꯕ ꯃꯇꯝꯗ ꯑꯩꯈꯣꯏꯅꯁꯨ ꯆꯠꯄꯁꯨ ꯅꯨꯡꯉꯥꯏꯕ
ꯁꯥꯠꯁ ꯍꯤ ꯇꯣꯡ ꯑꯗꯨꯝ ꯀꯩꯅꯣꯔꯣꯝ ꯁꯥꯏꯠꯇꯣ ꯎꯝ ꯀꯩ ꯍꯥꯏꯗꯣꯏꯅꯣꯅꯦ ꯏꯁꯇ꯭ꯔꯦꯖꯇ ꯆꯪꯉꯀꯥꯟꯗ ꯑꯣ ꯅꯪꯅ ꯏꯁꯇ꯭ꯔꯦꯠꯇ ꯆꯪꯉꯛꯑꯒꯗꯤ ꯑꯣꯏꯔꯣꯝ ꯁꯥꯏꯠ ꯍꯥꯏꯇꯥꯔꯦ ꯅꯪꯒꯤ ꯑꯣꯏꯔꯣꯝ ꯁꯥꯏꯠ ꯌꯦꯂꯣꯝ ꯁꯥꯏꯠ ꯂꯩ ꯀꯅꯥ ꯌꯦꯠꯂꯣꯝ ꯁꯥꯏꯠꯇꯨꯅ ꯊꯝꯕꯥꯜ ꯀꯩꯀꯥ ꯍꯧꯕꯔꯣꯝ ꯁꯥꯏꯗꯠꯇꯨꯅꯦꯕꯀꯣ ꯑꯗꯒꯤ ꯑꯣꯏꯔꯣꯝ ꯁꯥꯏꯠꯁꯤꯅ ꯄꯍꯥꯡ ꯍꯥꯡꯕꯅꯦꯕꯀꯣ ꯑꯗꯨꯗ ꯂꯣꯛꯇꯥꯛꯀꯤ ꯅꯨꯡꯉꯥꯏꯕ ꯍꯥꯏꯔꯒꯗꯤ ꯅꯨꯡꯊꯤꯟꯗꯒ ꯂꯥꯛꯑꯗꯤ ꯅꯨꯡꯉꯥꯏꯐꯝ ꯈꯪꯗꯕꯅꯤ ꯍꯥꯏꯗꯤ ꯅꯨꯡꯁꯥ ꯌꯥꯝꯛ ꯂꯥꯎꯔꯒ ꯄꯥꯠꯇꯒꯤ ꯏꯁꯤꯡꯒꯤ ꯔꯤꯐ꯭ꯂꯦꯛꯁꯟ ꯂꯥꯏꯠ ꯂꯥꯛꯄꯗꯣ ꯑꯗꯨꯅ ꯃꯤꯠ ꯅꯨꯡꯉꯥꯏꯇꯕꯅꯤ ꯃꯥꯩ ꯅꯨꯡꯉꯥꯏꯔꯤꯁꯦ ꯅꯨꯃꯤꯗꯥꯡ ꯋꯥꯏꯔꯝ ꯅꯨꯃꯤꯠ ꯏꯪꯊꯔꯛꯄ ꯃꯇꯝꯁꯦ
ꯎꯝ
ꯑꯁ ꯁꯤꯗꯗꯤ ꯈꯨꯅꯨꯡꯉꯥꯏ ꯀꯥꯂꯦꯟꯒ ꯑꯣꯏꯕꯅ ꯅꯨꯁꯤꯠꯁꯦ ꯑꯗꯨꯝ ꯑꯏꯤꯡꯕꯗꯣ ꯑꯗꯨꯝ ꯁꯤꯠꯄꯅꯦꯕ ꯑꯗꯨꯗ ꯍꯤꯒ ꯇꯣꯛꯑꯒ ꯆꯠꯄꯁꯦ ꯑꯁ ꯅꯨꯡꯁꯤꯖꯦ ꯎ ꯁꯤꯠꯂ ꯑꯁ
ꯅꯨꯡꯉꯥꯏꯔꯔꯕꯅꯤꯗ ꯑꯩ ꯑꯃꯨꯔꯛꯇ ꯑꯃꯨꯛ ꯆꯠꯅꯤꯡꯕꯅꯦ ꯂꯣꯛꯇꯥꯛꯁꯦ ꯍꯥꯏꯕꯗꯤ ꯒ꯭ꯌꯥꯟ ꯇꯥꯕ ꯍꯥꯏꯁꯤꯔꯥ ꯊꯥꯏꯅ ꯑꯗꯨꯝ ꯆꯠꯄꯅ ꯆꯠꯄꯅꯤꯗꯅ ꯑꯗꯨꯝ ꯐꯖꯕꯗꯣ ꯎꯔꯨꯅꯤꯡꯕꯗꯣ ꯑꯩ ꯊꯝꯃꯤ ꯃꯌꯥꯝꯅ ꯊꯝꯕ ꯍꯤꯛꯅꯕ ꯔꯣꯒꯨꯝꯕꯗꯁꯨ ꯀꯥꯏ ꯋꯥꯏꯗꯅꯣ ꯆꯠꯅꯤꯡꯕꯅꯦꯕ ꯑꯗꯣ ꯑꯩꯅ ꯈꯟꯕꯗ ꯑꯩꯅ ꯆꯪꯕ ꯖꯒꯥꯗꯨꯗꯤ ꯑꯣꯏꯔꯝꯃꯔꯣꯏꯕ ꯑꯩꯅ ꯆꯪꯕ ꯖꯒꯥꯗꯨꯗꯤ ꯀꯃꯥꯏ ꯍꯥꯏꯗꯣꯏꯅꯣ ꯈꯔ
ꯅꯪꯅ ꯆꯪꯉꯤꯅ ꯊꯥꯡꯒꯔꯣꯝꯗꯗꯤ ꯊꯝꯕꯥꯜ ꯀꯥꯡ ꯍꯧꯧꯗꯕꯅꯦ
ꯑꯣ
ꯁꯦꯟꯗ꯭ꯔꯥ ꯍꯥꯏ ꯁꯦꯟꯗ꯭ꯔꯥꯒꯤ ꯗꯥꯏꯇ ꯑꯣꯏꯗꯧꯅꯦ ꯊꯝꯕꯥꯜ ꯊꯧꯁꯤꯅꯀꯣ ꯑꯗꯨꯒ ꯅꯪ ꯆꯠꯂꯨ ꯊꯥꯡꯔꯣꯝꯗ ꯑꯣꯏꯔꯝꯕꯅꯤ ꯊꯥꯡ ꯑꯔꯣꯝ ꯊꯝꯕꯥꯜ ꯄꯥꯡ ꯍꯧꯧꯇꯕꯅꯦꯕ ꯑꯗꯨꯒꯤ ꯃꯤꯅ ꯊꯝꯕꯥꯜꯗ ꯌꯥꯝ ꯍꯦꯛꯅꯕ ꯃꯐꯝꯗꯣ
ꯎꯝ
ꯑꯗꯨꯗꯣ ꯀꯗꯤ ꯀꯩꯅꯣꯃꯨꯛꯇꯪ ꯌꯧꯕꯅꯦꯕ ꯁꯤ ꯑꯩꯈꯣꯏ ꯈꯨꯒꯤ ꯃꯈꯥꯗꯏꯃꯨꯛꯇꯪ ꯌꯧꯕꯅꯦꯕ ꯁꯤ ꯍꯤꯡꯊꯦꯟ ꯊꯦꯟꯕꯅꯦꯕ
ꯑꯣ
ꯑꯗꯨꯝ ꯀꯩꯅꯣ ꯈꯥꯖꯤꯡꯗꯨꯣ ꯈꯪꯉꯤꯗꯅ
ꯎꯝ
ꯑꯗꯨꯗꯣ ꯍꯥꯏ ꯑꯇꯋꯥ ꯉꯥ ꯐꯥꯕ ꯀꯥꯡꯕꯨ ꯍꯥꯏꯇꯥꯔꯦ ꯃꯥ ꯍꯤꯗꯨꯗ ꯆꯔ ꯊꯧꯖꯤꯟꯈꯔꯦ ꯑꯗꯨꯒ ꯍꯤꯗꯨꯗꯩ ꯐꯠ ꯀꯨꯝꯊꯔꯒ ꯍꯧꯔꯣꯡꯁꯦ ꯍꯥꯏꯕꯗꯤ ꯉꯥ ꯀꯣꯠꯄꯩꯗꯣ ꯖꯔ ꯖꯔ ꯖꯔ ꯖꯔ ꯏꯜꯂꯒ ꯉꯥꯁꯦ ꯐꯥ ꯂꯩꯈꯤꯕꯅꯦꯕ ꯄꯥꯠ ꯃꯌꯥꯏꯗꯨ ꯈꯣꯡ ꯈꯣꯃ
ꯑꯁ
ꯍꯤꯗꯣ ꯈꯥꯝꯃꯒ ꯑꯗꯨꯗ ꯑꯩ ꯈꯪꯕꯣꯏ ꯑꯁ ꯊꯥꯏ ꯃꯌꯥꯏ ꯏꯊꯦꯟꯊꯦꯟ ꯃꯥꯜꯂꯦ ꯈꯜꯂꯦ ꯄꯥꯠꯁꯦ ꯍꯥꯏꯁꯦ ꯂꯣꯛꯇꯥꯛꯁꯦ ꯌꯥꯝꯅ ꯂꯨꯕ ꯖꯒꯥꯁꯨ ꯂꯩꯕꯅꯦꯕꯀꯣ ꯑꯗꯒꯤ ꯏꯊꯦꯟ ꯊꯦꯟꯕ ꯖꯒꯥꯁꯨ ꯂꯩꯕꯅꯦꯕ ꯑꯗꯣ ꯅꯣꯡ ꯐꯣꯇꯣꯛ ꯆꯠꯄ ꯃꯤꯅꯗꯤ ꯈꯔ ꯍꯣꯏ ꯍꯥꯏꯗꯤ ꯑꯗꯨꯋꯥꯏꯗ ꯄꯣꯛꯄꯗꯒꯤ ꯑꯗꯨꯝ ꯂꯩꯔꯛꯄ ꯃꯤ ꯍꯥꯏꯇꯥꯔꯦ
ꯎꯝ
ꯃꯣꯏꯅꯗꯤ ꯈꯪꯉꯅꯤ ꯍꯥꯏꯗꯤ ꯅꯣꯡ ꯐꯨꯇꯣꯛ ꯂꯥꯛꯄ ꯃꯤꯅ ꯁꯤꯗ ꯁꯤꯂ ꯁꯤꯂꯗꯤ ꯈꯪꯉꯝꯃꯣꯏꯗꯅ
ꯎꯝꯕꯨꯗꯤ
ꯑꯁ ꯍꯤꯒ ꯇꯣꯡꯕꯁꯦ ꯁꯨꯃꯥꯏꯅ ꯃꯈꯥꯗ ꯌꯦꯡꯊꯛꯀꯥꯟꯗ ꯏꯍꯡ ꯍꯥꯡꯕꯗꯣ
ꯎꯝ
ꯑꯗꯨ ꯑꯗꯨꯒꯨꯝꯕꯒꯤ ꯑꯁ ꯌꯥꯝ ꯇꯜꯂꯦ ꯑꯗꯨꯥꯏ ꯍꯤ ꯍꯤ ꯊꯧꯔ ꯃꯈꯥ ꯌꯦꯡꯊꯕꯗꯤ ꯇꯣꯡꯉ ꯍꯥꯏꯇꯥꯔꯦ ꯏꯔꯣꯏ ꯍꯩꯇꯕꯅꯤꯅ
ꯑꯣ ꯑꯩꯁꯨ ꯍꯩꯇꯦꯗ ꯑꯗꯨꯕꯨꯗꯤ ꯑꯩꯈꯣꯏ ꯆꯠꯄ ꯃꯇꯝꯗꯗꯤꯀꯣ ꯃꯤꯗꯣ ꯀꯣꯂꯦꯖꯀꯤꯗꯣ ꯌꯥꯝꯃꯟꯕꯒꯤ ꯂꯥꯏꯐ ꯖꯦꯀꯦꯠ ꯍꯥꯞꯇꯦ ꯑꯩꯈꯣꯏꯗ ꯆꯠꯄꯗꯣ
ꯌꯥꯔꯤꯈꯩꯗꯤ ꯂꯥꯏꯐꯁꯨꯀꯦꯠ ꯂꯤꯠꯂꯣ ꯍꯤ ꯇꯣꯡꯕꯗ ꯍꯩꯇ꯭ꯔꯒꯗꯤ ꯍꯥꯏꯗꯤ ꯅꯣꯏ ꯃꯌꯥꯝꯗꯣ ꯍꯩꯕ ꯃꯤ ꯂꯣꯏꯅꯗꯤ ꯍꯩꯔꯝꯃꯣꯏꯗꯅ
ꯎꯝ